ꯍꯜꯂꯣ
ꯇꯥꯔꯕ꯭ꯔꯣ
ꯇꯥꯏꯌꯦ ꯇꯥꯏꯌꯦ
ꯀꯩꯗꯧꯔꯝꯃꯤꯅꯣ
ꯀꯔꯤꯁꯨ ꯇꯧꯗꯦ ꯁꯨꯝ ꯐꯣꯟ ꯌꯦꯡꯉꯝꯕꯅꯤ ꯀ꯭ꯔꯤ ꯏꯟꯁꯥꯡ ꯆꯥꯕ꯭ꯔꯣ
ꯆꯥꯛ ꯆꯥꯗꯔꯤ ꯅꯨꯡꯗꯥꯡ ꯅꯨꯡꯗꯥꯡꯗꯤ ꯆꯥꯛꯇꯤ ꯆꯥꯗ꯭ꯔꯦ
ꯊꯦꯡꯉꯤꯅ
ꯊꯦꯡꯕ ꯅꯠꯇꯦ ꯅꯨꯡꯗꯥꯡ ꯅꯨꯡ ꯅꯨꯡꯗꯥꯡ ꯅꯨꯡꯗꯥꯡꯁꯤ ꯆꯥꯛ ꯆꯥꯗꯕꯅꯦ ꯈꯔ ꯐꯤꯒꯔ ꯇꯥꯅꯕ
ꯎꯟ ꯁꯦꯝꯃꯨ
ꯐꯤꯒꯔ ꯁꯦꯝꯕꯁꯦ ꯋꯥꯏꯅꯦꯍꯦ ꯀꯔꯤꯕꯨ
ꯌꯥꯝ ꯐꯠꯇꯦ ꯑꯩꯁꯨ ꯋꯥꯛꯀꯤꯡ ꯆꯦꯟꯒꯦ ꯈꯜꯂꯒ ꯑꯁꯦꯡꯕꯩ ꯍꯧꯒꯠꯄ ꯉꯝꯗꯦ ꯑꯩꯗꯨ
ꯀꯔꯥꯏ ꯌꯥꯔꯤꯅꯤꯑꯦ ꯊꯦꯡ ꯊꯦꯡꯅ ꯇꯨꯝ ꯊꯦꯡ ꯊꯦꯡꯅ ꯇꯨꯝꯃꯒꯗꯤ ꯀꯗꯥꯏꯗꯒꯤ ꯍꯧꯒꯠꯄ ꯉꯝꯒꯅꯤ ꯈꯣꯏꯗꯤ ꯊꯦꯡꯅ ꯇꯨꯝꯃꯒꯁꯨ ꯑꯩ ꯍꯧꯒꯠꯄ ꯇꯥꯏꯃꯤꯡꯁꯦ ꯐꯥꯏꯚ ꯊꯥꯔꯇꯤ ꯅꯠꯇ꯭ꯔꯒ ꯁꯤꯛꯁ ꯁꯤꯗ ꯑꯗꯨꯝ ꯍꯧꯒꯠꯄꯅꯤꯅ ꯇꯨꯝꯃꯁꯨ ꯇꯨꯝꯗ꯭ꯔꯁꯨ ꯑꯗꯨꯝ ꯆꯥꯡ ꯑꯃꯗ ꯑꯗꯨꯝ ꯂꯩꯔꯦꯕ ꯋꯥꯗꯤ ꯋꯥꯏ ꯈꯔꯗꯤ
ꯇꯨꯝꯕꯒ ꯇꯨꯝꯕ ꯑꯣꯛꯇꯕꯁꯨ ꯍꯦꯟꯅ ꯃꯥꯜꯂꯦ
ꯇꯨꯝꯕ ꯄꯦꯟꯗꯕꯁꯦ ꯋꯦꯠ ꯒꯦꯟꯗꯤ ꯇꯧꯗꯕꯅꯦ ꯍꯥꯏꯕ ꯃꯁꯛ ꯎꯝ ꯏꯁꯥꯗ ꯏꯁꯥꯒꯤ ꯃꯦꯇꯥꯕꯣꯂꯤꯛꯁꯇ ꯁꯣꯛꯄꯅꯦꯕ ꯇꯨꯝꯕ ꯄꯦꯟꯗꯕꯤꯗ ꯇꯨꯝꯕꯁꯤ ꯑ ꯇꯨꯝꯃꯣ ꯍꯥꯏꯕꯁꯤ ꯃꯤ ꯅꯣꯡꯃꯗ ꯇꯨꯝꯕꯁꯤ ꯁꯚꯦꯟ ꯇꯨ ꯑꯦꯠ ꯑꯋꯥꯔꯁ ꯇꯨꯝꯃꯣ ꯍꯥꯏꯕꯅꯦꯕ ꯍꯧꯖꯤꯛꯀꯥꯟ ꯑꯩ ꯇꯨꯝꯕꯁꯤꯗꯤ ꯐꯥꯏꯚ ꯇꯨ ꯁꯤꯛꯁ ꯑꯋꯥꯔꯁꯀꯤ ꯆꯥꯡꯗ ꯇꯨꯝꯃꯦ ꯑꯗꯣ ꯍꯧꯖꯤꯛꯀꯥꯟꯁꯤꯗꯤ
ꯗꯣ ꯐꯠꯇꯦ ꯑꯗꯨ ꯋꯦꯠ ꯋꯦꯠ ꯂꯣꯁ ꯇꯧꯕꯗ ꯌꯥꯝ
ꯎꯝ
ꯋꯦꯠ ꯂꯣꯁ ꯇꯧꯅꯤꯉꯥꯗꯤ ꯃꯇꯝ ꯆꯥꯅꯥ ꯇꯨꯝ ꯑꯗꯨꯒ ꯃꯤꯠꯁꯦ ꯇꯨ ꯗꯕꯒꯤ ꯑꯗꯨꯝ ꯀꯥꯡꯂꯨ ꯍꯣꯏ ꯃꯤꯗ ꯂꯩ ꯔꯤꯕꯣ
ꯃꯇꯝ ꯆꯥꯅ ꯇꯨꯝꯗꯕꯁꯤ ꯇꯨꯝ ꯁꯚꯦꯟ ꯇꯨ ꯑꯦꯠ ꯑꯥꯋꯥꯔꯁ ꯇꯨꯝꯗꯕꯁꯤ ꯋꯦꯠ ꯂꯣꯁ ꯇꯧꯗꯕꯤꯗꯅꯦ ꯀꯩꯅꯣ ꯑꯣꯏꯅ ꯐꯦ ꯑꯐ ꯎꯝ ꯀꯩꯅꯣ ꯑꯣꯏꯅ ꯏꯁꯥꯒꯤ ꯅꯔꯚꯁ ꯁꯤꯁꯇꯦꯝꯗ ꯑꯣꯏꯅ ꯌꯥꯝꯅ ꯁꯣꯛꯆꯤꯟꯕꯅꯦꯕꯀꯣ ꯑꯗꯨꯒ ꯏꯁꯥꯥꯁꯤ ꯀꯟꯁꯦꯟꯇ꯭ꯔꯦꯠ ꯑꯣꯏꯕꯁꯨ ꯋꯥꯠꯂꯛꯄꯅꯦꯕ ꯇꯨꯝꯕ ꯄꯦꯟꯗꯕꯁꯦ
ꯑꯗꯨꯗꯤ ꯃꯍꯧꯁꯥꯅꯤꯅ ꯇꯨꯝꯕ ꯄꯦꯟꯗ꯭ꯔꯗꯤ ꯃꯤꯗꯣ ꯋꯥꯒꯅꯤ ꯋꯥꯔꯗꯤ ꯀꯃꯥꯏꯅ ꯀꯟꯁꯦꯟꯇ꯭ꯔꯦꯠ ꯇꯧ
ꯑꯗꯨꯗ ꯑꯃꯨꯛꯀ ꯑꯗꯨꯈꯛꯁꯨ ꯑꯣꯏꯗꯦ ꯇꯨꯝꯕ ꯄꯦꯟꯗꯕꯁꯦ ꯀ ꯀꯔꯤꯒ ꯍꯥꯏꯔꯗꯤ ꯑꯍꯝ ꯍꯧꯖꯤꯛ ꯍꯧꯖꯤꯛ ꯁꯤ ꯑꯩ ꯋꯦꯠ ꯂꯣꯁꯀꯤꯗꯃꯛꯇ ꯍꯣꯠꯅꯕꯁꯤ ꯇꯨꯝꯕ ꯄꯦꯟꯗꯕꯅꯦꯅ ꯀꯔꯤ ꯍꯥꯏꯒꯅꯤ ꯐꯦꯠ ꯂꯣꯁ ꯇꯧꯗꯕꯤꯗ ꯃꯁꯜ ꯂꯣꯁ ꯑꯣꯏꯅ ꯇꯧꯕꯅꯦꯕꯀꯣ ꯋꯦꯠꯇꯨꯗꯤ ꯁꯨꯛ ꯑꯗꯨꯝ ꯂꯣꯁ ꯑꯣꯏꯔꯔꯣꯏꯕ ꯇꯨꯝꯕ ꯄꯦꯟꯗꯕ
ꯎꯝ
ꯃꯁꯜꯗꯨꯁꯨ ꯔꯤꯀꯕꯔꯤ ꯁꯨ ꯇꯧꯕ ꯉꯝꯗꯕꯅꯦꯕ ꯄ꯭ꯔꯣꯇꯤꯟ ꯁꯄ꯭ꯂꯤꯃꯦꯟ ꯆꯥꯔꯒꯁꯨ ꯇꯨꯝꯕ ꯄꯦꯟꯗ꯭ꯔꯒꯗꯤ ꯑꯗꯨꯒꯤ ꯚꯦꯂꯨ ꯀꯔꯤꯝꯇ ꯂꯩꯇꯦꯕ ꯍꯧꯖꯤꯛꯁꯦ ꯑꯩꯉꯣꯟꯗ ꯊꯣꯛꯄꯁꯦ ꯀꯥꯔꯤꯒ ꯃꯤ ꯂꯩ ꯀꯦ ꯑꯗꯨꯒ ꯏ ꯆꯦꯟ ꯇꯨꯝꯕ ꯄꯦꯟꯗꯕꯁꯤ ꯐꯖꯅ ꯇꯨꯝꯗꯕꯁꯤ ꯏꯒꯤ ꯕ꯭ꯂꯗ ꯄ꯭ꯔꯦꯁꯔꯁꯤꯁꯨ ꯕꯤ ꯄꯤꯗꯁꯨ ꯍꯥꯏꯠ ꯑꯣꯏꯔꯛꯀꯅꯤ
ꯎꯝ ꯑꯗꯨꯗꯤ ꯌꯥꯝ ꯐ꯭ꯂꯛꯆꯨꯋꯦꯠ ꯇꯧꯗꯕꯅꯤ ꯇꯧꯕꯗꯨꯅꯤ
ꯃꯥꯏꯟꯁꯨ ꯔꯦꯁ ꯐꯖꯅ ꯇꯧꯔꯔꯣꯏꯕꯀꯣ ꯇꯨꯝꯕ ꯐꯖꯅ ꯇꯨꯝꯗ꯭ꯔꯒꯗꯤ ꯑꯗꯨꯅ ꯇꯨꯝꯕꯁꯤ ꯄꯦꯟꯅ ꯇꯨꯝꯅꯉꯥꯏꯒꯤꯗꯤ ꯍꯣꯠꯇꯤ ꯍꯣꯠꯅꯕꯅꯤ ꯑꯗꯨꯕꯨ ꯃꯣꯕꯥꯏꯜ ꯊꯣꯛꯄꯁꯤꯁꯨ ꯏꯁꯥꯗꯁꯨ ꯑꯃ ꯁꯣꯛꯑꯦ ꯍꯥꯏꯁꯨ ꯍꯥꯏꯅꯤꯡꯏ
ꯑꯗꯨ ꯑꯣꯏꯁꯨ ꯃꯣꯕꯥꯏꯜ ꯅꯝꯍꯟ ꯑꯣꯏꯗꯕꯅꯦ ꯅꯪꯒꯤ ꯈꯨꯠꯇ ꯂꯩꯒꯗꯧꯕꯅꯦ ꯃꯣꯕꯥꯏꯜ
ꯁꯤꯅ ꯐꯖꯅ ꯁꯤꯅꯒꯗꯧꯕꯅꯤꯅ ꯃꯣꯕꯥꯏꯜꯗꯥ ꯇꯥꯏꯅꯕ ꯌꯥꯗꯦꯗ ꯑꯩꯈꯣꯏꯅ ꯑꯩꯈꯣꯏꯅ ꯑꯩꯈꯣꯏꯒꯤ ꯃꯥꯏꯟꯗꯣ ꯀꯩꯅꯣ ꯇꯧꯕ ꯉꯝꯗꯕꯒꯤꯅꯤ
ꯁꯣꯝꯗꯗꯤ ꯑꯩꯅ ꯁꯣꯝꯗꯗꯤ ꯇꯨꯝꯅꯉꯥꯏꯒꯤ ꯀꯟꯅ ꯍꯣꯠꯅꯒꯅꯤ ꯑꯗꯨꯒ ꯉꯍꯥꯛ ꯂꯩꯔꯒ ꯃꯣꯕꯥꯏꯜꯁꯤ ꯊꯥ ꯄꯥꯏꯔꯤ ꯄꯥꯏꯕ ꯀꯥꯟꯗꯗꯤ ꯑꯃꯨꯛꯀ ꯀꯔꯤ ꯍꯥꯏꯒꯅꯤ ꯑꯃꯨꯛꯀ ꯇꯨꯝꯅꯤꯡꯗꯕ ꯌꯥꯝ ꯇꯧꯋꯦꯕ ꯍꯧꯖꯤꯛꯀꯥꯟꯁꯦ ꯅꯣꯏ ꯑꯗꯨꯔꯣꯝꯗꯗꯤ ꯅꯣꯡꯁꯤ ꯆꯨꯗꯕ꯭ꯔꯣ
ꯍꯨꯖꯤꯛ ꯅꯣꯡ ꯉꯥꯛꯇꯪ ꯇꯥꯔꯝꯃꯦ ꯑꯃꯨꯛꯀ ꯇꯣꯛꯑꯦ ꯑꯃꯨꯛ ꯅꯨꯡꯁꯤ ꯈꯔ ꯀꯜꯂꯦ ꯑꯃꯨꯛꯀ ꯇꯣꯛꯑꯦ ꯑꯗꯨꯝ ꯇꯧꯔꯨ ꯂꯩꯌꯦ
ꯑꯣ ꯑꯗꯨꯗꯤ ꯑꯩꯈꯣꯏꯔꯣꯝꯗꯁꯨ ꯅꯣꯡ ꯆꯨꯕꯁꯤꯗꯤ ꯅꯣꯡ ꯅꯣꯡꯒꯤ ꯈꯣꯟꯖꯦꯜꯔꯥ ꯅꯪꯒꯤ ꯈꯣꯟꯖꯦꯜꯁꯨ ꯌꯥꯝ ꯗꯤꯁꯇ꯭ꯔꯕ ꯑꯣꯏꯔꯦꯅꯦ ꯐꯖꯅ ꯇꯥꯍꯟꯗ꯭ꯔꯦ